ꯅꯦ
ꯍꯥꯎ
ꯇꯥꯕ꯭ꯔꯣ
ꯇꯥꯏꯌꯦ ꯅꯪꯗꯤ ꯇꯥꯕ꯭ꯔꯣ
ꯍꯣꯏ ꯑꯩꯁꯨ ꯇꯥꯏꯌꯦ ꯅꯪ ꯀꯩꯗꯧꯔꯝꯃꯤꯅꯣ
ꯉꯁꯥꯏꯀꯣ ꯑꯩ ꯗꯤꯌꯨꯇꯤ ꯆꯠꯂꯒ ꯍꯜꯂꯛꯑꯦ ꯅꯪꯗꯤ
ꯍꯧꯖꯤꯛ ꯑꯩ ꯑꯩꯗꯤ ꯍꯧꯖꯤꯛ ꯋꯥꯛꯀꯤꯡ ꯆꯠꯂꯒ ꯂꯩꯌꯦ
ꯑꯁ ꯅꯨꯡꯉꯥꯏꯔꯦꯍꯦ ꯅꯈꯣꯏꯗꯤ
ꯎꯝ ꯅꯪꯗꯤ ꯅꯨꯡꯉꯥꯏꯇ꯭ꯔꯣ
ꯅꯨꯡꯉꯥꯏꯇꯦ ꯑꯩꯗꯤ ꯌꯥꯝ ꯋꯥꯏꯌꯦ ꯌꯥꯝ ꯋꯥꯏꯌꯦ ꯗꯤꯌꯨꯇꯤ ꯆꯠꯄꯗꯣ
ꯗꯤꯌꯨꯇꯤ ꯆꯠꯄꯗꯣ ꯌꯥꯝ ꯋꯥꯏꯌꯦ
ꯍꯣꯏ
ꯑꯗꯨꯗꯤ ꯅꯪ ꯇꯨꯝꯕ ꯌꯥꯝ ꯄꯥꯝꯖꯕ꯭ꯔꯣ
ꯍꯣꯏ ꯑꯩꯁꯦ ꯇꯨꯝꯕ ꯌꯥꯝ ꯄꯥꯝꯖꯩꯌꯦ
ꯑꯗꯨꯗꯤ ꯇꯨꯝꯃꯒ ꯂꯩꯌꯣꯅꯥ ꯀꯔꯤꯒꯤ ꯗꯤꯌꯨꯇꯤ ꯆꯠꯂꯤꯅꯣ ꯇꯨꯝꯕꯅ ꯍꯦꯟꯅ ꯐꯠꯇꯕ꯭ꯔꯣ
ꯑꯣꯖꯥꯁꯤꯡꯅ ꯑꯩꯕꯨ ꯆ ꯩꯒꯅꯤ
ꯆꯩꯅꯤꯡꯕ ꯆꯩꯁꯅꯨꯗ
ꯅꯪꯅ ꯅꯪꯅ ꯂꯛꯂꯒ ꯑꯩꯒꯤ ꯈꯨꯝꯕꯤꯒꯦꯔꯥ
ꯈꯨꯝꯕꯤꯔꯣꯏ ꯀꯩꯗꯧꯕꯩ ꯈꯨꯝꯕꯤꯒꯦꯔꯥ ꯅꯪ ꯅꯪꯕꯨ ꯀꯔꯤꯅꯣ
ꯑꯗꯨꯗꯤ ꯑꯗꯨꯗꯤ ꯑꯗꯨꯝ ꯍꯥꯏꯒꯅꯨ ꯑꯩꯕꯨ ꯁꯥꯟꯅꯗꯦ ꯃꯤꯅꯤ ꯃꯤ
ꯁꯥꯅꯦ ꯅꯠꯇꯦ ꯁꯥꯅꯦ
ꯅꯠꯇꯦ ꯀꯅꯥꯅ ꯁꯥ ꯍꯥꯏꯕ꯭ꯔꯥ ꯅꯪꯕꯨ
ꯅꯪ ꯁꯥꯅꯦ ꯍꯥꯏꯌꯦ
ꯍꯥꯏꯗꯤ ꯏꯁꯣꯔꯅ ꯑꯩꯕꯨ ꯁꯥ ꯁꯦꯝꯕꯤꯗꯦ ꯑꯩꯗꯤ ꯃꯤ ꯁꯦꯝꯕꯤꯌꯦ ꯃꯥꯅ
ꯑꯣ ꯌꯥꯝ ꯐꯩꯌꯦꯀꯣ ꯑꯗꯨꯗꯤ
ꯍꯣꯏ ꯅꯪꯕꯨꯗꯤ ꯅꯪ ꯁꯥꯔ
ꯅꯪ ꯁꯥꯅꯦ ꯑꯩ ꯃꯤꯅꯦ ꯑꯗꯨꯒ ꯅꯪꯅ ꯑꯩꯕꯨ ꯇꯣꯛ ꯇꯧꯕ ꯐꯪꯕꯖꯦ ꯑꯩꯅ ꯃꯤꯑꯣꯏꯕꯒꯤ
ꯏꯀꯥꯏꯗ꯭ꯔꯣ ꯅꯪꯁꯦ ꯏꯀꯥꯏꯗ꯭ꯔꯣ
ꯏꯀꯥꯏꯈꯪꯗꯕꯤ
ꯏꯀꯥꯏ ꯏꯀꯥꯏꯈꯪꯗꯕꯤꯅꯦ
ꯅꯪ ꯁꯖꯤꯅꯤ ꯑꯉꯥꯎꯕꯤꯅꯦ ꯍꯥꯏꯌꯣ ꯑꯉꯥꯎꯕꯤ ꯍꯥꯏꯕꯁꯤ ꯎꯝ ꯂꯨꯛ ꯁꯣ ꯄ꯭ꯔꯤꯇꯤ
ꯑꯁꯦꯡꯕꯅꯦ ꯍꯥꯏꯌꯣ
ꯅꯠꯇꯦ ꯅꯠꯇꯦ ꯅꯪ ꯅꯪꯅ ꯅꯪꯅ ꯑꯉꯥꯎꯕꯤꯒꯤꯗꯃꯛ ꯑꯩ
ꯅꯠꯇꯦ ꯅꯠꯇꯦ ꯅꯪ ꯂꯨꯛ ꯁꯣ ꯄ꯭ꯔꯤꯇꯤ ꯍꯥꯏꯕꯁꯦ ꯏꯪꯂꯤꯁꯇ ꯃꯅꯤꯄꯨꯔꯗꯗꯤ ꯅꯪꯅ ꯅꯪ ꯑꯉꯥꯎꯕꯤꯅꯦ ꯗꯦꯟ
ꯑꯣ ꯍꯣ
ꯑꯟꯗꯦꯟ ꯍꯣꯏ ꯇꯧꯋꯦ ꯁꯨꯝ ꯇꯧꯋꯦ ꯁꯨꯃꯥꯏꯅ ꯑꯗꯨ ꯅꯪ ꯍꯥꯏꯌꯨꯗꯅ ꯍꯧꯖꯤꯛꯇꯤ ꯑꯩ ꯑꯉꯥꯎꯕꯤꯅꯦ ꯍꯥꯏꯌꯣ ꯍꯥꯏꯌꯣ
ꯅꯠꯇꯦ ꯅꯠꯇꯦ ꯅꯠꯇꯦ
ꯃꯥꯅꯦ ꯃꯥꯅꯦ ꯂꯨꯛ ꯁꯣ ꯄ꯭ꯔꯤꯇꯤ ꯋꯥꯟ ꯄ꯭ꯔꯤꯇꯤ ꯑꯗꯣ ꯅꯪꯗꯣ
ꯑꯣꯀꯦ ꯑꯩꯅ ꯍꯥꯏꯒꯦꯀꯣ ꯅꯪꯁꯦ ꯑꯉꯥꯎꯕꯤꯅꯤꯀꯣ
ꯅꯟ ꯅꯠꯇꯦ ꯅꯠꯇꯦ ꯁꯥꯖꯤꯅꯤꯁꯦ ꯑꯉꯥꯎꯕꯤꯅꯤꯀꯣ ꯅꯪ ꯀꯅꯥꯒ
ꯅꯪꯁꯦ ꯑꯉꯥꯎꯕꯤꯅꯤꯀꯣ
ꯑꯩꯗꯤ ꯑꯉꯥꯎꯕꯤ ꯅꯠꯇꯦ ꯒ꯭ꯌꯥꯟ ꯇꯥꯕ ꯑꯩꯗꯤ ꯆꯠꯄ ꯇꯜꯂꯤ ꯑꯣ ꯅꯪ ꯀꯩꯒꯤ ꯇꯜꯂꯤꯅꯣ
ꯅꯪ ꯑꯩꯕꯨ ꯑꯉꯥꯎꯕ ꯑꯉꯥꯎꯕꯤ ꯀꯧꯋꯦ
ꯀꯧꯗꯦꯍꯦ ꯃꯁꯛ ꯐꯖꯕꯤ ꯍꯥꯏꯔ
ꯅꯠꯇꯦ ꯅꯪ ꯍꯦꯛꯄ ꯅꯠꯇ꯭ꯔꯥ ꯃꯁꯛ ꯐꯖꯩꯌꯦ ꯍꯥꯏꯕꯗꯣ ꯑꯉꯥꯎꯕꯤ ꯍꯥꯏꯅꯦ ꯍꯥꯏꯌꯦ ꯅꯪ
ꯅꯠꯇꯦ ꯂꯦꯡꯒ꯭ꯋꯦꯖꯇꯣ ꯃꯅꯤꯄꯨꯔꯗꯤ ꯂꯦꯡꯒ꯭ꯋꯦꯖ ꯁꯦꯝ ꯁꯦꯝꯗ ꯇꯣꯉꯥꯟ ꯇꯣꯉꯥꯟꯕ ꯃꯤꯅꯤꯡ ꯂꯩ ꯁꯦꯝ ꯋꯥꯔꯗ ꯕꯠ ꯗꯤꯐ꯭ꯔꯦꯟ ꯃꯤꯅꯤꯡ
ꯅꯠꯇꯦ
ꯍꯥꯏ ꯑꯁꯦꯡꯕ ꯑꯁꯣ ꯁꯣꯝꯗ ꯇꯧ ꯇꯧꯋꯦ ꯑꯩ ꯑꯩꯅ ꯍꯥꯏꯕꯁꯤ ꯆꯨꯝꯃꯦ ꯅꯪꯅ ꯈꯪꯗꯦ ꯅꯪ ꯑꯩꯈꯣꯏ ꯃꯔꯣꯟ ꯈꯪꯗꯦ ꯑꯗꯨ
ꯑꯦ ꯑꯗꯨꯝ ꯍꯥꯏꯒꯅꯨꯗ ꯑꯩ
ꯊ ꯍꯥꯏꯌꯣ ꯁꯤꯐꯁꯦ ꯍꯥꯏꯗꯤ ꯀꯩ ꯍꯥꯏꯅꯣ
ꯀꯔꯤ ꯍꯥꯏꯕ ꯁꯤꯛꯁꯦ ꯁꯤꯞꯁꯦ
ꯑꯥ
ꯁꯦꯞꯁꯤ ꯍꯥꯏꯗꯤ ꯀꯔꯤꯅꯣ ꯑꯩ ꯈꯪꯗꯦ
ꯆꯦꯞꯁꯦ ꯍꯥꯏꯕꯗꯤꯀꯣ
ꯑꯥ
ꯇꯥꯕ꯭ꯔꯣ ꯁꯦꯞꯁꯦ ꯍꯥꯏꯕꯗꯤ ꯇꯨꯝꯁꯦ ꯍꯥꯏꯕ
ꯑꯁ ꯇꯜꯂ ꯍꯦ ꯅꯪꯁꯦ ꯃꯆꯤꯟ ꯊꯤꯌꯦ
ꯑꯁꯦꯡꯕꯅꯦ ꯃꯅꯤꯄꯨꯔꯤꯒꯤ ꯄꯅꯤ ꯃꯅꯤꯄꯨꯔꯤꯒꯤ ꯂꯣꯟꯗꯣ ꯌꯥꯝ ꯃꯅꯨꯡ ꯆꯪꯉꯒ ꯐꯖ ꯐꯖꯕ ꯂꯩꯌꯦꯕ ꯑꯗꯨꯒꯨꯝꯕ ꯂꯨꯛ ꯍꯥꯁꯦ ꯍꯥꯏꯕꯗꯤ ꯆꯥꯛ ꯆꯥꯁꯦ ꯍꯥꯏꯕ
ꯑꯣꯍꯣꯏ ꯑꯗꯨꯗꯤ ꯂꯥꯛꯑꯣ ꯆꯦꯞꯁꯦ
ꯂꯥꯛꯑꯣꯏ ꯑꯩ ꯅꯪꯒ ꯇꯨꯃꯤꯟꯅꯅꯤꯡꯗꯦ ꯏꯔꯨꯁꯨ ꯂꯨꯖꯗꯕ ꯅꯪꯕꯣ
ꯍꯣ ꯍꯥꯎ ꯂꯨꯈꯥ ꯆꯦꯞꯁꯦ
ꯍꯥ
ꯂꯨꯈꯥ ꯆꯦꯞꯁꯦ ꯆꯥꯛ ꯆꯔꯥꯁꯦ ꯅꯍꯥꯟ ꯆꯥꯛ ꯆꯥꯔꯦꯁꯦ ꯍꯥꯏꯅ ꯍꯥꯏꯌꯦ ꯑꯗꯨ ꯈꯔ ꯆꯦꯞꯁꯦꯗꯤ ꯅꯪ ꯍꯌꯦꯡ ꯍꯩꯖꯤꯛꯃꯛ
ꯍꯥꯏꯗꯦ ꯍꯥꯏꯗꯦ ꯑꯩꯅ ꯍꯥꯏꯕꯗꯤꯀꯣ
ꯎꯝ
ꯅꯪꯁꯦ ꯃꯁꯛ ꯊꯤꯌꯦ ꯍꯥꯏꯕ
ꯅꯠꯇꯦ ꯅꯠꯇꯦ ꯆꯥꯛ ꯆꯥꯔꯥꯁꯦ ꯍꯥꯏꯕꯗꯣ
ꯍꯣꯏ ꯅꯪ ꯍꯩꯄ ꯁꯥꯕ꯭ꯔ ꯅꯪ ꯃꯩ ꯅꯪ ꯍꯩꯄꯥ ꯁꯥꯔꯛꯀꯅꯨꯀꯣ ꯑꯩꯅ ꯍꯥꯏꯕꯁꯤ ꯇꯨꯃꯤꯟꯅ ꯇꯥꯎ ꯑꯩꯅ ꯍꯥꯏꯕꯁ ꯌꯥ ꯑꯩꯅ ꯍꯥꯏꯕꯁꯦ ꯌꯥꯒꯦ ꯍꯥꯏꯕ꯭ꯔ ꯅꯠꯇ꯭ꯔꯒꯅ ꯌꯥꯔꯣꯏ ꯍꯥꯏꯕ꯭ꯔ
ꯂꯨꯈꯥ ꯁꯦꯞꯁꯦ
ꯂꯨꯈꯥ ꯁꯦꯞꯁꯦꯒ ꯄꯡꯍꯥꯏ ꯍꯥꯏꯖꯜꯂꯦꯕ ꯅꯪ ꯊꯦꯡꯅꯕ ꯃꯐꯝꯗ ꯀꯌꯥ ꯅꯇꯩ ꯆꯔꯣꯏ
ꯍꯥꯏ ꯍꯥꯏ ꯇꯥꯎ ꯆꯥꯛ ꯆꯥꯔꯁꯦ ꯍꯥꯏꯔꯗꯤ ꯎꯝ ꯃꯅꯤꯄꯨꯔꯤ ꯑꯥ ꯀꯔꯤ ꯀꯧꯋꯦ ꯀꯔꯤ ꯇꯧꯌꯦ ꯑꯦ ꯀꯔꯤ ꯀꯔꯤ ꯀꯧꯋꯦ
ꯂꯨꯛ ꯍꯥꯔꯥꯁꯦ
ꯂꯨꯛ ꯍꯔꯥꯁꯦ
ꯑꯥ ꯍꯣꯏ ꯑꯗꯨ ꯑꯗꯨꯅꯦ ꯆꯨꯝꯕꯗꯣ ꯑꯗꯨ ꯑꯗꯨꯅꯦ ꯑꯣꯔꯤꯖꯤꯅꯦꯜ ꯃꯅꯤꯄꯨꯔꯤ ꯃꯅꯤꯄꯨꯔꯤ ꯂꯦꯡꯒ꯭ꯋꯦꯁꯇꯣ
ꯂꯨꯛ ꯍꯔꯥꯁꯦ
ꯑꯥ ꯅꯪꯒꯤ ꯐ꯭ꯔꯦꯟ ꯐ꯭ꯔꯦꯟ ꯃꯩꯇꯩ ꯂꯩꯕ꯭ꯔꯣ
ꯂꯩꯌꯦꯗꯤ ꯌꯥꯝ ꯂꯩꯌꯦ
ꯑꯣ ꯃꯣꯏꯅ ꯅꯪꯕꯨ ꯇꯤꯁ ꯇꯧꯕꯤꯕ꯭ꯔꯣ
ꯍꯣꯏ ꯇꯤꯁꯕꯤꯗꯦ ꯇꯤꯁ ꯇꯧꯕꯤꯌꯦ ꯑꯗꯨꯕꯨꯀꯣ ꯑꯣꯔꯤꯖꯤꯅꯦꯜ ꯑꯣꯔꯤꯖꯤꯅꯦꯜꯗꯣ ꯇꯤꯁꯇꯧꯕꯤꯗꯦ ꯑꯩꯕꯨ
ꯍꯧꯖꯤꯛꯇꯤ ꯅꯪꯕꯨ ꯇꯤꯁ ꯇꯧꯕꯤꯗꯦ
ꯍꯧꯖꯤꯛ ꯇꯧꯕꯤꯌꯦ
ꯑꯗꯨꯒ ꯉꯥꯡꯉꯤꯔꯣ ꯅꯪ ꯑꯗꯨꯒ ꯉꯥꯡꯉꯤꯔꯣ ꯅꯪꯗꯣ
ꯍꯣꯏ ꯍꯣꯏ
ꯑꯣ ꯌꯥꯝ ꯐꯩꯀꯣ ꯑꯗꯨꯗꯤ ꯅꯪꯒꯤ ꯐ꯭ꯔꯦꯟꯁꯤꯡꯕꯨ ꯅꯪꯅ ꯑ ꯃꯣꯏꯕꯨ ꯅꯨꯡꯁꯤꯅ ꯇꯧꯀꯣ
ꯍꯣꯏ ꯅꯪꯁꯨ ꯅꯪ ꯅꯪ ꯑ ꯃꯩꯇꯩ ꯃꯩꯇꯩꯅꯤꯀꯣ
ꯎꯝ
ꯑꯣ ꯅꯪꯁꯨ ꯅꯨꯡꯁꯤꯅ ꯇꯧꯕꯤꯌꯨꯀꯣ ꯅꯈꯣꯏꯒꯤ ꯃꯔꯨꯞꯁꯤꯡꯗ
ꯍꯣꯏ ꯑꯩꯁꯨ ꯅꯨꯡꯁꯤꯅ ꯇꯧꯕꯤꯒꯦ ꯅꯪꯁꯨ ꯅꯨꯡꯁꯤꯅ ꯇꯧꯕꯤꯌꯣꯀꯣ
ꯍꯣꯏ ꯑꯩꯗꯤ ꯅꯨꯡꯁꯤꯅ ꯇꯧꯕꯤꯕꯅꯤ
ꯅꯪ ꯅꯨꯡꯁꯤꯅ ꯇꯧꯕꯤꯔꯗꯤ ꯅꯣꯡꯃꯗꯤ ꯑꯩꯒꯤ ꯃꯅꯥꯛꯇ ꯂꯥꯛꯑꯒ ꯑꯆꯥꯄꯣꯠ ꯂꯩꯕꯤꯔꯣꯅ
ꯍꯣꯏ ꯂꯥꯛꯀꯦꯀꯣ ꯀꯩꯗꯧꯉꯧ ꯂꯥꯛꯀꯦꯔ ꯀꯩꯗꯧꯉꯥꯏ ꯂꯥꯛꯀꯦꯔꯥ
ꯀꯦ ꯉꯁꯤꯗꯤ ꯉꯁꯤꯗꯤ ꯋꯦꯗꯅꯁꯗꯦꯅꯤꯅ ꯍꯌꯦꯡ
ꯍꯣꯏ
ꯊꯥꯔꯁ ꯗꯦꯅꯦ ꯑꯗꯨꯗꯤ ꯅꯪ ꯁꯟꯗꯦꯗ ꯑꯩꯒꯤ ꯃꯅꯥꯛꯇ ꯂꯥꯛꯑꯒ ꯑꯩꯒꯤ ꯑꯆꯥꯄꯣꯠ ꯂꯩꯕꯤꯒꯦꯔꯣ
ꯍꯣꯏ ꯍꯣꯏ ꯂꯥꯛꯀꯦ
ꯑꯩ ꯅꯪꯕꯨ ꯋꯤꯁ ꯃꯌꯥꯝ ꯇꯧꯕꯤꯒꯦ
ꯍꯣꯏ
ꯌꯥꯕ꯭ꯔꯣ
ꯑꯩꯅ ꯍꯣꯏ ꯑꯩꯅ ꯑ ꯊꯕꯛ ꯂꯩꯇꯕ ꯃꯇꯝꯗ ꯅꯈꯣꯏꯒꯤ ꯌꯨꯝꯗ ꯂꯥꯛꯀꯦꯀꯣ
ꯍꯣꯏ ꯂꯥꯛꯑꯣ
ꯑꯗꯨꯒ ꯑꯩꯅ ꯅꯪꯕꯨ ꯑꯆꯥꯄꯣꯠ ꯂꯩꯕꯤꯒꯦ
ꯇ ꯃꯇꯝꯗꯗꯤ ꯂꯥꯛꯀꯅꯨ ꯑꯩꯒꯤ ꯁꯨꯇꯤ ꯐꯪꯕ ꯅꯨꯃꯤꯠꯇ ꯂꯥꯛꯑꯣ
ꯍꯣꯏ ꯍꯣꯏ ꯍꯣꯏ ꯅꯪ ꯁꯨꯇꯤ ꯐꯪꯕ ꯃꯇꯝꯗ ꯂꯥꯛꯀꯦ ꯑꯗꯨ ꯁꯟꯗꯦ ꯗꯦ ꯁꯨꯇꯤꯅꯤꯗ ꯅꯪꯁꯨ
ꯍꯣꯏ ꯁꯟꯗꯦꯗꯤ ꯑꯩꯁꯨ ꯁꯨꯇꯤꯅꯦ ꯅꯪꯁꯨ ꯁꯨꯇꯤ ꯅꯠꯇ꯭ꯔꯣ
ꯑꯩꯗꯤ ꯁꯨꯇꯤ ꯅꯠꯇꯦ ꯑꯩꯗꯤ ꯗꯨꯏꯇꯤ ꯂꯩꯌꯦ
ꯑꯣ ꯑꯁ ꯌꯥꯝ ꯋꯥꯔꯝꯒꯅꯤꯀꯣ ꯑꯗꯨꯗꯤ
ꯍꯣꯏ ꯑꯗꯨꯒꯤ ꯌꯣꯡ ꯋꯥꯏꯑꯦ ꯍꯧꯖꯤꯛꯀꯥꯟꯁꯦ ꯁꯥꯏꯀꯣ ꯑꯩꯒꯤ ꯍꯛꯆꯥꯡꯁꯦ ꯌꯥꯝ ꯅꯨꯡꯉꯥꯏꯇꯦ
ꯑꯣꯁ ꯑꯗꯨꯗꯤ ꯌꯥꯝ ꯅꯨꯡꯉꯥꯏꯇꯦ ꯀꯃꯥꯏꯅ ꯇꯧꯅꯤ ꯌꯦꯟ ꯑꯃ ꯆꯥꯁꯤꯔꯣ
ꯌꯦꯟ ꯍꯣꯏ ꯌꯥꯏꯌꯦ ꯑꯗꯨꯁꯨ
ꯍꯣꯏ ꯑꯗꯨꯗꯤ ꯌꯦꯟ ꯑꯃ ꯆꯥꯁꯦ ꯑꯩ ꯅꯪꯕꯨ ꯉꯥꯏꯔꯝꯒꯦ ꯁꯟꯗꯦꯗꯣ ꯆꯥꯛ ꯆꯥꯗꯕꯤꯗ ꯅꯪ ꯌꯦꯟ ꯂꯩꯔꯒ ꯂꯥꯛꯑꯣ ꯀꯣ
ꯏ ꯅꯪꯅ ꯌꯥꯝ ꯄꯨꯊꯣꯛꯔꯛ ꯔꯛꯂꯒ ꯑꯩꯅ
ꯑꯩꯅ ꯅꯪꯕꯨ ꯆꯥꯛ ꯊꯣꯡꯕꯤꯔꯝꯒꯅꯤ ꯆꯥꯛ ꯆꯥꯛ ꯍꯥꯞꯄꯤꯒꯦ ꯏꯁꯤꯡ ꯄꯤꯊꯛꯄꯤꯒꯦ ꯅꯪꯅ ꯌꯦꯟ ꯈꯛ ꯄꯨꯔꯛꯑꯣ ꯑꯩꯅ ꯊꯣꯡꯕꯤꯁꯨ ꯊꯣꯡꯕꯤꯒꯦ ꯄꯤꯁꯨ ꯄꯤꯖꯒꯦ ꯅꯪꯕꯨ ꯌꯥꯕ ꯅꯠꯇ꯭ꯔꯣ
ꯑꯩꯗꯤ ꯏꯀꯥꯏꯑꯦ
ꯑꯝ ꯏꯀꯥꯏꯒꯅꯣ ꯏꯀꯥꯏꯒꯅꯣ ꯅꯪ ꯏꯀꯥꯏꯔꯁꯨꯅꯦ ꯌꯦꯟꯗꯨꯨꯇꯪ ꯊꯤꯜꯂꯛꯑꯣ ꯑꯗꯨꯒ ꯅꯪ ꯆꯠꯈ꯭ꯔꯁꯨ ꯀꯩꯁꯨ ꯀꯥꯏꯗꯦ ꯏꯀꯥꯏꯒꯅꯨ ꯑꯩ ꯃꯤ ꯀꯅꯥꯝ ꯎꯍꯜꯂꯣꯏ
ꯑꯩꯗꯤꯀꯣ ꯅꯪꯕꯨ ꯎꯝ ꯑꯆꯥꯄꯣꯠꯁꯨ ꯂꯩꯄꯤꯌꯦ ꯑꯗꯣ ꯌꯦꯟꯁꯨ ꯄꯨꯊꯔꯛꯄꯤꯗꯦ ꯑꯩꯗꯤ ꯏꯀꯥꯏꯌꯦ
ꯅꯪ ꯀꯗꯥꯔ ꯇꯧꯔꯛꯀꯅꯣꯀꯣ
ꯑꯩꯗꯤ ꯏ ꯀꯥꯏ ꯏ ꯀꯥꯏꯕꯅ ꯁꯤꯔꯦꯀꯣ
ꯈꯇꯪ ꯄꯨꯔꯛꯑꯣ ꯀꯎꯅꯥ ꯑꯗꯨꯒ ꯆꯥꯛ ꯄꯤꯒꯅꯤ ꯑꯩꯅ ꯏꯁꯤꯡ ꯄꯤꯒꯅꯤ ꯅꯪ ꯂꯣꯏꯅ ꯄꯤꯒꯅꯤ ꯑꯩꯅ ꯀꯣ
ꯍꯣꯏ ꯍꯣꯏ ꯍꯣꯏ ꯄꯨꯔꯛꯀꯦ ꯀꯣ
ꯍꯣꯏ ꯌꯦꯟꯗꯣ ꯀꯦꯖꯤ ꯑꯍꯨꯝꯗꯤ ꯄꯨꯔꯛꯑꯣ
ꯑꯁ ꯀꯤꯖꯤ ꯑꯍꯨꯝꯗꯦ ꯍꯦꯃꯜ ꯂꯩꯗ ꯅꯪꯁꯨ
ꯑꯩꯈꯣꯏꯒꯤ ꯐꯦꯃꯤꯂꯤꯗꯤ ꯃꯤ ꯌꯥꯝꯗꯦꯕ
ꯅꯪꯒꯤ ꯐꯦꯃꯤꯂꯤꯒꯤ ꯆꯒꯦꯔ ꯅꯪꯒꯤ ꯐꯦꯝꯂꯤ ꯅꯪꯒꯤ ꯐꯦꯝꯂꯤꯒꯤꯗꯃꯛ ꯑꯩ ꯄꯨꯔꯛ ꯀꯩꯔ
ꯅꯠꯇꯦ ꯅꯠꯇꯦ ꯅꯪꯅ ꯄꯨꯔꯛꯇꯣꯏꯁꯦ ꯑꯩꯒꯤ ꯈꯛ ꯄꯨꯔꯛꯑꯣ
ꯍꯣꯏ ꯀꯦꯖꯤ ꯑꯍꯨꯝ
ꯍꯣꯏ ꯊ꯭ꯔꯤ ꯀꯦꯖꯤ ꯄꯨꯔꯣ
ꯑꯗꯨ ꯅꯪ ꯂꯣꯏꯅ ꯆꯒꯦꯔ ꯑꯗꯨ
ꯑꯥ ꯑꯩ ꯍꯣꯏ ꯑꯗꯨꯗꯣ ꯌꯥꯏꯔꯒ ꯊꯝꯃꯦꯗꯅ ꯐ꯭ꯔꯥꯏ ꯇꯧꯔꯒ ꯊꯝꯃꯦꯗꯅ ꯑꯗꯨꯒ ꯅꯣꯡꯃꯒꯤ ꯈꯔ ꯈꯔ ꯅꯪ ꯃꯤꯁ ꯇꯧꯔꯒ ꯆꯥꯒꯦ
ꯑꯁ ꯇꯂꯦ ꯍꯦ ꯅꯪꯁꯨ ꯌꯥꯏ ꯀꯩꯖꯦ ꯃꯔꯤ ꯃꯉꯥꯁꯨ ꯄꯨꯔꯛ ꯀꯦ ꯑꯗꯨꯗꯤ
ꯍꯣꯏ ꯍꯣꯏ ꯅꯪꯕꯨ ꯃꯤꯁ ꯇꯧꯕ ꯍꯦꯟꯅꯤꯉꯥꯏꯒꯤ ꯃꯌꯥꯝ ꯌꯥꯝ
ꯍꯣꯏ ꯍꯣꯏ ꯀꯦꯖꯤ ꯇꯔꯥꯁꯨ ꯄꯨꯔꯛꯄꯤꯒꯦ ꯀꯣ ꯅꯪꯕꯣ
ꯅꯥꯆꯤꯟ ꯊꯤꯔꯗꯤꯀꯣ ꯉꯥꯛꯇ ꯂꯦꯟꯒꯅꯤꯀꯣ
ꯑꯩꯗꯤ ꯃꯦꯆꯤꯟ ꯊꯤꯗ ꯃꯦꯆꯤꯟ ꯊꯤꯔꯣꯗ ꯃꯦꯆꯤꯟ ꯊꯤꯕ ꯍꯩꯇꯦ ꯏꯕꯦꯝꯃ ꯑꯩꯗꯤ
ꯍꯣꯏ ꯅꯪ ꯆꯨꯝꯃꯦ ꯅꯪ ꯅꯆꯤꯟ ꯊꯤꯕ ꯍꯩꯔꯝꯃꯣꯏ ꯑꯗꯨꯒꯤꯅꯦ ꯅꯪꯅ ꯅꯆꯤꯟ ꯃꯌꯥꯝ ꯊꯤꯔꯤꯗꯣꯀꯣ ꯆꯨꯝꯕ꯭ꯔꯥ
ꯀꯣ ꯅꯠꯇꯦ ꯅꯠꯇꯦ ꯅꯪꯅ ꯍꯥꯏꯕꯗꯣ ꯂꯜꯂꯦ
ꯅꯪꯅ ꯄꯥꯝꯃꯤꯁꯦ ꯀꯩꯅꯣ
ꯅꯪ ꯑꯩꯕꯨ ꯈꯪꯗ꯭ꯔꯣ
ꯅꯪꯅ ꯄꯥꯝꯃꯤꯁꯦ ꯄꯩꯁꯥ ꯇꯤꯡꯗꯅ ꯆꯥꯕꯗꯨꯅꯦꯕ ꯅꯠꯇ꯭ꯔꯥ
ꯅꯠꯇꯦ ꯑꯗꯨ ꯃꯥꯏ ꯇꯎꯗꯦ
ꯑꯗꯨꯃꯥꯏꯅ ꯆꯥꯕ ꯌꯥꯗꯦꯀꯣ
ꯑꯗꯨꯒꯨꯝꯕ ꯈꯟꯗꯦꯑꯩꯗꯤꯀꯣ ꯅꯪ ꯋꯥꯈꯜ ꯐꯠꯇꯦ
ꯎꯝ ꯐꯩꯌꯦ ꯑꯩ ꯑꯩ ꯅꯪꯕꯨ ꯌꯥꯝꯅ ꯄꯤꯖꯅꯤꯡꯉꯦ ꯑꯩꯗꯤ ꯑꯩꯗꯤ ꯅꯪꯕꯨ ꯐ꯭ꯔꯤ ꯐ꯭ꯔꯤꯗ ꯄꯤꯖꯅꯤꯡꯉꯦ ꯑꯗꯨꯒꯤꯅꯦ ꯑꯩꯅ ꯅꯪꯉꯣꯟꯗ ꯆꯥꯛꯁꯨ ꯑꯩꯅ ꯐ꯭ꯔꯤ ꯄꯤꯖꯒꯅꯤ ꯑꯗꯒꯤ ꯏꯁꯤꯡꯁꯨ ꯑꯩꯅ ꯐ꯭ꯔꯤꯗ ꯄꯤꯊꯛꯀꯅꯤ ꯂꯩꯕꯁꯨ ꯅꯨꯡꯉꯥꯏꯅꯦ ꯑꯗꯨ ꯅꯪꯅ ꯁꯨꯞꯅ ꯈꯛꯀꯤ ꯅꯪꯅ ꯇꯧꯗꯣꯏꯁꯦ ꯌꯦꯟꯗꯨꯈꯛ ꯌꯥꯝꯅ ꯄꯨꯕꯤꯔꯛꯄ ꯑꯗꯨ ꯈꯛꯇꯅꯤ
ꯑꯣ ꯑꯗꯨ ꯄꯣꯠꯆꯩꯗꯤ ꯀꯅꯅꯥ ꯂꯧꯊꯣꯛꯀꯦꯔꯥ
ꯄꯩꯁꯥꯗꯤ ꯅꯪꯅ ꯄꯩꯁꯥꯗꯤ ꯅꯪꯉꯣꯟꯗꯒꯤ ꯂꯧꯔꯒ ꯅꯪꯅ ꯄꯨꯊꯣꯛꯑꯒ ꯂꯩꯔꯛꯑꯣꯕ ꯑꯗꯨ ꯀꯣꯟꯅ ꯑꯃꯨꯛ ꯈꯔ ꯍꯜꯂꯁꯨ ꯌꯥꯏꯅ
ꯅꯪꯅꯔ
ꯍꯣꯏ ꯑꯩꯅ ꯍꯟꯗ꯭ꯔꯦꯠꯀꯨꯝꯕ ꯅꯪꯕꯨ ꯄꯤꯔꯗꯤ ꯀꯩꯁꯨ
ꯑꯣ ꯑꯣ ꯊꯥꯥꯎꯔꯣ ꯊꯥꯥꯎꯔꯣ ꯑꯗꯨꯗꯤ ꯀꯣ
ꯑꯣ ꯅꯪꯅ ꯂꯩꯔꯒ ꯂꯥꯛꯑꯣ ꯅꯪꯅ ꯂꯩꯔꯒ ꯄꯨꯔꯛ
ꯐꯥꯔꯁ ꯊꯥꯔꯨꯔꯣ ꯅꯠꯇ꯭ꯔꯗꯤ ꯑꯩꯗꯤ ꯑꯩꯗꯤ ꯄꯩꯁ ꯂꯩꯇꯦ
ꯂꯩꯇꯦ ꯂꯥꯏꯔꯕꯤ ꯅꯪꯅ ꯑꯩꯉꯣꯟ ꯀꯩꯗꯧ ꯀꯣꯜ ꯇꯧꯔꯛꯏꯕ
ꯢꯁꯦ ꯃꯤꯐꯠ ꯐꯠꯇꯕꯤ ꯍꯥꯏꯕꯁꯦ ꯑꯁꯤꯅ ꯀꯥꯎꯋꯦꯀꯣ ꯃꯤ ꯐꯠꯇꯕꯤ ꯍꯥꯏꯕꯗꯣ ꯃꯤ ꯐꯠꯇꯕꯤ ꯍꯥꯏꯕꯁꯦ ꯑꯁꯤ ꯑꯁꯤ ꯑꯁꯤ ꯃꯤꯅ ꯀꯥꯎꯋꯦꯀꯣ
ꯅꯠꯇꯦ ꯉꯥꯏꯈꯣ ꯂꯣꯏ ꯇꯣꯛꯑꯣ ꯂꯣꯏꯅꯃꯛ ꯇꯣꯛꯑꯣ ꯅꯪꯅ ꯂꯥꯏꯔ ꯕꯤ ꯅꯪꯅ ꯑꯩꯉꯣꯟꯗ ꯀꯩꯗꯧ ꯀꯣꯜ ꯇꯧꯔꯛꯅꯣ ꯍꯥꯏꯔꯛꯑꯣ
ꯐꯠꯇꯕꯤꯅꯦꯕ ꯑꯁꯤ
ꯍꯥꯏꯔꯛꯑꯣ ꯂꯥꯏꯔꯔꯗꯤ ꯃꯤꯉꯣꯟꯗ ꯀꯣꯜ ꯇꯧꯒꯅꯨ ꯄꯩꯁꯥ ꯄꯥꯏꯕ ꯃꯇꯝ ꯅꯥ ꯃꯤꯉꯣꯟꯗꯥ ꯀꯣꯜ ꯇꯧ ꯃꯤꯕꯨ ꯇ꯭ꯔꯤꯠ ꯇꯧꯕ ꯉꯝꯃꯣꯏꯗꯕ ꯅꯪꯅ ꯀꯔꯤ ꯃꯤꯉꯣꯟꯗ ꯇꯣꯛ ꯇꯧꯕ ꯄꯥꯝꯃꯤꯅꯣ ꯍꯥ
ꯏꯀꯥꯏꯗ꯭ꯔꯣ ꯅꯪ
ꯅꯪ ꯏꯀꯥꯏ ꯈꯪꯗꯕꯤ
ꯅꯪ ꯏꯀꯥꯏ ꯈꯟꯗꯕꯤ ꯅꯪꯅ ꯏꯀꯥꯏ ꯅꯪ ꯏꯀꯥꯏ ꯈꯪꯗꯕꯤꯒꯤ
ꯃꯃꯥꯏ ꯊꯥꯕꯤ ꯅꯪꯒꯤ ꯅꯃꯥꯏꯗꯣ ꯖꯟꯇ꯭ꯔ ꯁꯥꯕꯗ ꯃꯆꯦꯠ ꯑꯃ ꯍꯥꯞꯀꯦꯅꯦꯍꯦ ꯂꯥꯏ ꯇꯤꯟ ꯆꯪꯗꯅꯕ
ꯃꯤꯕꯨ ꯑꯗꯨꯃꯏ ꯍꯥꯏꯒꯅꯨ
ꯑꯩꯅ ꯍꯥꯏꯁꯦ ꯅꯪꯕꯨ ꯈꯪꯕ꯭ꯔꯣ
ꯋꯥꯍꯥꯏ ꯋꯥꯍꯩ ꯐꯖꯗꯦ ꯑꯗꯨꯒꯨꯝꯕ
ꯐꯖꯩꯍꯦ ꯋꯥꯍꯩ ꯐꯖ ꯐꯖꯕꯅꯦ ꯑꯩꯅ ꯍꯥꯏꯖꯦ
ꯍꯣꯏ ꯋꯥꯍꯥ ꯍꯣꯏ ꯋꯥꯍꯥꯏ ꯂꯣꯏ ꯐꯖꯩꯌꯦ ꯃꯤ ꯃꯤ ꯅꯪꯒꯤ ꯅꯪꯒꯤ ꯋꯥꯈꯜꯁꯦ ꯌꯥꯝ ꯐꯖꯩꯀꯣ
ꯑꯍꯣꯏ
ꯅꯪꯁꯦ ꯃꯤ ꯍꯣꯏ ꯍꯣꯏ ꯃꯤ ꯑꯐꯕꯅ ꯑꯁ ꯂꯣꯏꯔꯦ ꯁꯤꯒꯗꯣꯔꯦ ꯑꯩꯗꯤ ꯅꯪ ꯑꯐꯕꯒꯤ ꯐꯃꯝꯕꯒꯤ
ꯍꯣꯏ ꯑꯗꯨꯅꯦ ꯐ ꯐꯕ ꯃꯤꯗꯤ ꯑꯐ ꯑꯐꯕ ꯋꯥ ꯉꯥꯡꯉꯦꯗꯅ ꯐꯠ ꯐꯠꯇꯕ ꯃꯤꯅ ꯐꯠꯇ ꯐꯠꯇꯕ ꯋꯥ ꯉꯥꯡꯉꯦꯗꯅ ꯅꯪ ꯈꯪꯕ꯭ꯔꯣ ꯑꯗꯨꯗꯣ
ꯑꯥ ꯈꯥꯡꯉꯦ
ꯑꯗꯨ ꯈꯪꯉꯗꯤ ꯅꯪ ꯌꯥꯝ ꯐꯩꯀꯣ
ꯍꯣꯏ ꯑꯩꯗꯤ ꯌꯥꯝ ꯐꯩꯌꯦ ꯅꯪꯗꯤ ꯐꯠꯇꯦ
ꯀꯔꯤ
ꯑꯩꯗꯤ ꯌꯥꯝ ꯐꯩꯌꯦ
ꯉꯁꯥꯏꯗꯒꯤ ꯑꯩꯅ ꯑꯐ ꯑꯐꯕ ꯋꯥꯔꯤ ꯂꯤꯔꯒ ꯅꯪꯅ ꯀꯔꯤꯒꯤ ꯐꯠꯇꯦ ꯍꯥꯏꯕ ꯑꯩꯕꯨ
ꯅꯪ ꯐꯠꯇꯤꯌꯦ